ꯍꯜꯂꯣ
ꯍꯜꯂꯣ
ꯎꯝ ꯃꯈꯥ ꯆꯠꯊꯕꯤꯔꯛꯑꯣ ꯌꯥꯅꯤ ꯁꯥꯔ ꯍꯧꯖꯤꯛꯀꯤ ꯇꯣꯄꯤꯛꯇꯨꯒꯤ ꯃꯇꯥꯡꯗ
ꯑ ꯑꯗꯨ ꯍꯥꯏꯗꯤ ꯆꯨꯝꯃꯦ ꯅꯨꯄꯤ ꯐꯪꯗꯦ ꯍꯥꯏꯗꯣ ꯑꯗꯨ ꯐꯪꯗꯦ ꯍꯥꯏꯗ ꯅꯨꯄꯥꯗꯨꯒꯤ ꯃꯔꯥꯟꯗꯤ ꯅꯠꯇꯦꯕ ꯍꯥꯏꯗꯤ ꯃꯣꯏ ꯃꯃꯥꯟꯅꯕꯤ ꯇꯤꯟꯅꯔꯝꯕ ꯌꯥꯏ ꯇꯤꯟꯅꯝꯗꯕ ꯌꯥꯏ ꯑꯗꯒꯤ ꯍꯣꯏ ꯅꯨꯄꯥ ꯈꯔꯝꯅ ꯆꯠꯄ ꯌꯥꯔꯣꯏ ꯈꯣꯠ ꯁꯤꯟꯗꯨꯅ ꯑꯗꯨꯝꯕꯅ ꯐ ꯑꯗꯨꯝ ꯐꯠꯇꯦꯛꯀꯣ ꯌꯥꯝꯕ ꯑꯗꯣ ꯑꯗꯨꯃꯥꯏꯅ ꯂꯥꯞꯅ ꯂꯥꯞꯅ ꯂꯩꯔꯅꯤ ꯅꯨꯄꯤꯁꯤꯡꯒ ꯄꯨꯟꯗ꯭ꯔꯦ ꯅꯨꯄꯥꯗꯨ ꯅꯨꯄꯥꯗꯨꯁꯨ ꯅꯣꯏ ꯑꯩ ꯄꯨꯟꯗꯕꯅꯤꯅ ꯃꯤ ꯅꯣꯏꯁꯨ ꯅꯪꯁꯨ ꯄꯨꯟꯕ ꯌꯥꯎꯔꯣꯏ ꯑꯩꯅ ꯑꯩꯅ ꯌꯨꯝꯗꯗꯒꯤ ꯅꯣꯡꯉꯜꯨ ꯅꯣꯡꯉꯥꯜ ꯅꯨ ꯃꯄꯥꯟ ꯊꯣꯛꯇꯗ꯭ꯔꯦ ꯅꯪ ꯃꯤꯒꯤ ꯄꯨꯟꯒꯤꯗꯤ ꯀꯩꯅꯣ ꯈꯣꯠ ꯑꯗꯨꯃꯥꯏꯅ ꯇꯧꯔ ꯈꯠꯅꯕꯁꯦ ꯀꯩ ꯀꯔꯤ ꯀꯔꯤ ꯃꯣꯠ ꯐꯣꯡꯗꯣꯛꯅꯤꯡꯏ
ꯁꯥꯔ ꯁꯥꯔꯅ ꯀꯟꯁꯦꯞꯇꯣ ꯈꯤꯠꯇꯪ ꯂꯥꯟꯅ ꯆꯠꯄꯤꯔꯦ ꯑꯩꯅ ꯐꯣꯡꯗꯣꯛꯆꯈꯤꯕꯗꯤ ꯑꯗꯨ ꯍꯥꯏ ꯑꯗꯨ ꯍꯥꯏꯗꯤ
ꯅꯠꯇꯦ ꯅꯠꯇꯦ ꯅ ꯅ ꯅ ꯅ ꯅ ꯅ ꯇꯦ ꯑꯩ ꯂꯥꯟꯅ ꯈꯝꯅꯗꯦ ꯑꯁꯤꯅ ꯑꯃꯨꯛ ꯑꯇꯣꯞꯄ ꯇꯣꯄꯤꯛꯅꯦꯕ ꯅꯪꯅ ꯍꯥꯏꯕꯗꯨꯗꯤ ꯑꯩ ꯒ꯭ꯌꯥꯟ ꯇꯥꯖꯔꯦꯕ ꯑꯗꯨꯒ ꯑꯩꯅ ꯍꯧꯖꯤꯛ ꯍꯥꯏꯗꯅ ꯑꯇꯣꯞꯄ ꯇꯣꯄꯤꯛꯅꯦꯕ ꯁꯤ ꯁꯤ ꯁꯦꯟꯁ ꯁꯨꯃꯥꯏꯅ ꯇꯧꯔꯁꯦꯕ ꯅꯨꯄꯤꯁꯦ ꯃꯥ ꯁꯦ ꯅꯨꯄꯥꯁꯤꯡꯁꯨ ꯊꯤꯡꯗꯦꯕ ꯊꯤꯡꯗꯕꯁꯦ ꯂꯥꯞ ꯂꯥꯎꯞ ꯂꯩꯅꯕ ꯑꯗꯨꯃꯥꯏꯅ ꯄꯨꯟꯕꯗꯨ ꯐꯔꯛ ꯇꯥꯕ ꯑꯣꯏꯔꯣ ꯃꯣꯏ ꯏꯃꯨꯡ ꯐꯔꯛ ꯇꯥꯕ ꯑꯣꯏꯔꯣ ꯑꯗꯨꯃꯥꯏꯅ ꯇꯧꯔ ꯄꯨꯟꯗꯧꯔꯦ ꯑꯗꯒꯤ ꯅꯨꯄꯤꯗꯨꯅ ꯍꯥꯏꯔꯦꯕ ꯑꯩꯅ ꯅꯨꯄꯥꯁꯤꯅ ꯑꯩ ꯏ ꯄꯨꯒ ꯑꯦ ꯑꯩꯗꯤ ꯅꯣꯉꯥꯟꯕꯗꯩ ꯅꯨꯃꯤꯠ ꯇꯥꯕꯨ ꯁꯨꯃꯥꯏꯅ ꯂꯩꯌꯦ ꯅꯪ ꯑꯩꯗꯤ ꯄꯨꯟꯕ꯭ꯔꯥ ꯈꯣꯠꯄ꯭ꯔꯥ ꯅꯪ ꯄꯨꯡ ꯀꯥꯌꯥꯔꯣꯏ ꯃꯥꯏ ꯇꯧꯔꯣ ꯅꯪ ꯀꯩ ꯍꯥꯏꯅꯤꯡꯉꯤ
ꯑꯗꯨꯒꯤ ꯃꯔꯝꯁꯦ ꯁꯥꯔ ꯇꯣꯉꯥꯟ ꯇꯣꯉꯥꯜꯂꯦꯀꯣ ꯍꯥꯏꯗꯤ ꯅꯨꯄꯥꯗꯨꯅ ꯅꯣꯡ ꯐꯥꯗꯣꯛ ꯄꯨꯜꯂꯨꯕꯗ ꯅꯨꯄꯤꯗꯨꯅ ꯊꯤꯡꯉꯛ ꯇꯥꯔꯒꯗꯤ ꯅꯨꯄꯤꯗꯨ ꯊꯤꯡꯕꯒꯤ ꯃꯔꯝ ꯊꯤꯗꯣꯛꯄꯤꯕ ꯇꯥꯔꯦ ꯍꯥꯏꯗꯤ ꯅꯨꯄꯤꯗꯨꯅ ꯊꯕꯛ ꯌꯥꯝꯅ ꯆꯤꯟꯕ ꯑꯗꯨꯒ ꯏꯃꯨꯡꯒꯤ ꯊꯕꯛ ꯍꯥꯏꯗꯤ ꯅꯨꯄꯤꯁꯤꯗꯤ ꯑꯗꯨꯝ ꯊꯕꯛ ꯆꯤꯜꯂꯤꯗꯅ ꯌꯨꯝ ꯄꯥꯟꯒꯦꯔ ꯄꯥꯜꯂꯣꯏꯔ ꯍꯣꯏ ꯃꯃꯥ ꯃꯄꯥꯅ ꯌꯨꯝ ꯄꯥꯟꯗ꯭ꯔꯤꯀꯥꯟꯗ ꯌꯥꯝ ꯅꯨꯡꯉꯥꯏꯅ ꯊꯝꯕꯤꯕꯁꯨ ꯑꯗꯨꯝ ꯌꯥꯎꯔꯝꯒꯅꯤ ꯑꯗꯨꯕꯨ ꯑꯩꯒꯤ ꯑꯣꯏꯅꯗꯤ ꯑꯗꯨꯝ ꯌꯨꯝ ꯄꯥꯜꯂꯁꯨ ꯄꯥꯟꯗ꯭ꯔꯁꯨ ꯆꯞ ꯃꯥꯟꯅꯩ ꯍꯥꯏꯖ ꯇꯥꯔꯦꯅꯦ ꯌꯨꯝꯕꯨꯗꯤ ꯄꯥꯟꯖꯗ꯭ꯔꯤ ꯑꯗꯣ ꯍꯥꯏꯗꯤ ꯌꯥꯍꯧꯔꯛꯄꯗꯒꯤꯅ ꯅꯨꯃꯤꯠ ꯇꯥꯕ ꯐꯥꯎꯕꯗ ꯅꯨꯄꯤ ꯑꯃꯅ ꯑꯗꯒꯤ ꯃꯧ ꯑꯃꯅ ꯇꯧꯔꯤꯕ ꯊꯧꯗꯥꯡꯖꯦ ꯌꯥꯝ ꯆꯥꯎꯋꯦ ꯍꯥꯏꯇꯥꯔꯦꯅꯦ ꯃꯤꯅꯗꯤ ꯈꯪꯕꯤꯗꯕ ꯌꯨꯝꯒꯤ ꯀꯨꯞꯅꯣꯝ ꯈꯔ ꯇꯧꯕꯗ ꯏꯁꯧ ꯂꯥꯡꯉꯦ ꯑꯗꯒꯤ ꯋꯥꯏ ꯍꯥꯏ ꯈꯣꯠꯂꯦꯅ ꯍꯥꯏ ꯁꯨꯝ ꯍꯥꯏꯕꯤꯕ ꯌꯥꯎꯋꯦꯕ ꯅꯨꯄꯤ ꯑꯣꯏꯇꯥꯔꯒꯁꯨ ꯅꯨꯄꯥ ꯑꯣꯏꯇꯥꯔꯒꯁꯨ ꯑꯗꯨꯒ ꯌꯨꯝ ꯄꯥꯜꯂꯛꯑꯀꯥꯟꯗꯗꯤ ꯃꯤꯔꯣꯜ ꯌꯥꯝ ꯂꯩꯕ ꯏꯃꯨꯡ ꯑꯣꯏꯇꯥꯔꯒꯗꯤ ꯃꯆꯥ ꯃꯁꯨꯗꯣ ꯉꯥꯍꯥꯛꯇ ꯑꯣꯏꯔꯁꯨ ꯂꯧꯊꯣꯛꯄꯤꯔꯒ ꯃꯥꯅ ꯊꯕꯛ ꯇꯧꯕꯗ ꯌꯦꯠꯍꯟꯗꯕ ꯑꯗꯨꯒꯨꯝꯕ ꯏꯃꯨꯡꯁꯨ ꯌꯥꯎꯋꯦ ꯑꯗꯨ ꯅꯠꯇꯅ ꯑ ꯅꯨꯄꯤꯁꯤꯅ ꯌꯨꯝ ꯄꯥꯜꯂꯦꯅ ꯏꯃꯨꯡꯒꯤ ꯚꯥꯔ ꯄꯨꯝꯅꯃꯛ ꯅꯨꯄꯤ ꯃꯧꯁꯤꯗ ꯄꯨꯍꯟꯕꯤꯕ ꯍꯥꯏꯇꯥꯔꯦꯅꯦ ꯁꯤꯒꯨꯝꯕ ꯏꯁꯨ ꯌꯥꯎꯋꯤ ꯑꯗꯣ ꯉꯁꯥꯏꯒꯤ ꯅꯨꯄꯥꯗꯨꯅ ꯆꯠꯊꯣꯛꯇ꯭ꯔꯤꯉꯩꯗ ꯍꯥꯟꯅ ꯅꯨ ꯄꯤꯗꯨꯒ ꯇꯥꯟꯅꯕꯤꯕ ꯑꯩ ꯁꯤꯗ ꯁꯨꯃꯥꯏꯅ ꯆꯠꯇꯣꯔꯦ ꯁꯤꯒꯤ ꯅꯨꯃꯤꯠꯁꯦ ꯅꯪ ꯊꯕꯛ ꯆꯤꯟꯒꯗ꯭ꯔꯥ ꯑꯗꯨꯝꯕꯗ ꯗꯣ ꯍꯥꯟꯅ ꯇꯥꯟꯅꯕꯤꯕꯥ ꯍꯥꯏ ꯌꯥꯔꯦ ꯍꯥꯏꯗꯤ ꯅꯨꯄꯤꯗꯨꯒꯤ ꯑꯣꯏꯕ ꯊꯕꯛ ꯌꯥꯝꯅ ꯆꯤꯟꯕ ꯅꯨꯃꯤꯠꯇꯨꯗ ꯃꯥꯒꯤ ꯅꯨꯄꯥꯗꯨꯅ ꯃꯅꯥꯛꯇ ꯂꯩꯇꯅ ꯃꯥꯒꯤ ꯃꯇꯦꯡ ꯄꯥꯡꯕꯤꯗꯅ ꯍꯥꯏꯗꯤ ꯃꯆꯥ ꯃꯁꯨ ꯌꯥꯎꯔꯛꯑꯗꯤ ꯑꯗꯨꯝ ꯊꯕꯛꯁꯦ ꯍꯦꯟꯅ ꯆꯤꯜꯂꯛꯀꯗꯣꯏꯅꯦ ꯍꯥꯏꯇꯥꯔꯦꯅꯦ ꯑꯗꯨꯒꯨꯝꯕꯗꯣ ꯍꯪꯕꯤꯗꯅ ꯑꯩꯗꯤ ꯏꯃꯥꯟꯅꯕꯒ ꯄꯨꯜꯂꯤꯅꯤ ꯑꯗꯒꯤ ꯑꯩꯗꯤ ꯁꯤꯗ ꯆꯠꯂꯤꯅꯤ ꯍꯥꯏꯗꯅ ꯅꯣꯉꯥꯟꯕꯩ ꯅꯨꯃꯤꯠꯇꯐꯥꯎ ꯆꯠꯈ꯭ꯔꯗꯤ ꯅꯨꯄꯤꯗꯣ ꯃꯁꯥꯅ ꯑꯗꯨꯝ ꯏꯁꯧ ꯂꯥꯡꯉꯛꯄ ꯍꯥꯏꯁꯦ ꯑꯗꯨꯝ ꯃꯁꯥꯅ ꯇꯥꯕꯅꯦ ꯁꯥꯔ ꯑꯗꯨ ꯅꯠꯇꯕꯤꯗ ꯇꯣꯉꯥꯟꯅ ꯑꯃꯨꯛ ꯑ ꯉꯁꯥꯏꯒꯤ ꯑꯩꯅ ꯌꯨꯝꯗ ꯅꯣꯡꯉꯥꯟꯕꯩ ꯅꯨꯃꯤꯠ ꯇꯥꯐꯧ ꯂꯩꯔꯒ ꯍꯥꯏꯗꯣ ꯃꯥ ꯍꯧꯖꯤꯛꯀꯤ ꯀꯣꯟꯁꯦꯞꯇꯨꯒ ꯑꯅꯤꯗꯨꯖꯨ ꯑꯃꯨꯛ ꯁꯥꯔꯅ ꯑꯗꯨꯝ ꯂꯥꯝꯁꯤꯟꯕꯤꯔꯣ ꯍꯥꯏꯇꯥꯔꯦ ꯍꯥꯏꯗꯤ ꯁꯥꯔꯒꯤ ꯏꯃꯨꯡꯗ ꯑꯗꯨꯝ ꯌꯦꯡꯕꯤꯔꯣꯕ ꯁꯥꯔꯒꯤ ꯏꯃꯥꯁꯦ ꯊꯕꯛ ꯌꯥꯝ ꯆꯤꯜꯂꯦ ꯑꯗꯨ ꯆꯤꯟꯕꯗꯣ ꯎꯕꯤꯗꯗꯅ ꯁꯥꯔꯒꯤ ꯕꯕꯥꯁꯤꯅ ꯊꯕꯛꯇꯣ ꯃꯥꯒꯤ ꯆꯠꯅꯤꯡꯉꯤꯅꯦ ꯍꯥꯏꯗꯅ ꯄꯪꯆꯠꯇ ꯆꯠꯂꯒ ꯏꯃꯥꯒꯤ ꯃꯇꯦꯡ ꯄꯥꯡꯕꯤꯗꯕ ꯑꯗꯨꯒ ꯑ ꯍꯪ ꯐꯥꯎꯕ ꯍꯪꯕꯤꯗꯕ ꯍꯥꯏ ꯇꯔꯦ ꯑꯗꯨꯒꯤ ꯃꯇꯝꯗꯨꯗꯗꯤ ꯏꯃꯥꯁꯨ ꯁꯣꯏꯗꯅ ꯁꯥꯎꯅꯤꯡꯕ ꯐꯥꯎꯔꯛꯀꯅꯦꯕ ꯑꯗꯨ ꯅꯠꯇꯕꯤꯗ ꯕꯕꯥꯁꯤꯅ ꯍꯪꯕꯤꯔꯒ ꯅꯪꯒꯤ ꯀꯩ ꯋꯥꯠꯂꯤ ꯅꯪ ꯀꯃꯥꯏ ꯇꯧꯔꯤ ꯁꯤ ꯅꯨꯃꯤꯠꯁꯤꯗ ꯑꯩ ꯁꯤꯗ ꯆꯠꯇꯣꯔꯦ ꯅꯪ ꯊꯕꯛ ꯂꯩꯕ꯭ꯔꯥ ꯈꯣꯠꯄ꯭ꯔꯥ ꯐꯖꯅ ꯍꯪ ꯄꯤ ꯇꯥꯔꯒꯗꯤ ꯀꯩꯁꯨ ꯁꯥꯎꯐꯝ ꯊꯣꯛꯇꯦ ꯍꯥꯏꯇꯥꯔꯦ ꯁꯥꯔ ꯑꯗꯨꯒ ꯅꯨꯄꯤ ꯈꯔꯗꯤ ꯂꯩ ꯈꯝꯕꯟꯕ ꯃꯇꯥꯡ ꯃꯇꯝ ꯆꯥꯗꯅ ꯃꯥꯒꯤ ꯅꯨꯄꯥꯅ ꯃꯃꯥꯟꯅꯕ ꯄꯨꯟꯒꯤꯕ ꯑꯗꯒꯤ ꯏꯃꯨꯡ ꯃꯅꯨꯡ ꯃꯥꯒꯤ ꯍꯥꯏꯗꯤ ꯃꯥꯒꯤ ꯐ꯭ꯔꯦꯟ ꯁꯔꯀꯜ ꯈꯔꯒ ꯄꯨꯟꯈꯤꯕ ꯀꯥꯟꯗ ꯃꯇꯥꯡ ꯆꯥꯗꯅ ꯏꯁꯧ ꯂꯥꯡꯕ ꯑꯗꯨꯝꯗꯤ ꯌꯥꯝ ꯂꯥꯜꯂꯦ ꯍꯥꯏꯅꯤꯡꯉꯦ ꯁꯥꯔ ꯅꯨꯄꯥꯗꯨꯅꯁꯨ ꯄꯨꯟꯗ꯭ꯔꯤꯉꯩ ꯃꯃꯥꯡꯗ ꯕꯦꯝꯃ ꯑꯩ ꯁꯤ ꯁꯨꯃꯥꯏ ꯇꯧꯗꯣꯔꯦ ꯈꯣꯠꯇꯣꯔꯦ ꯑꯗꯨꯝ ꯅꯨꯄꯤꯗꯨꯒ ꯇꯥꯟꯅꯕꯤꯕ ꯑꯗꯨꯒ ꯅꯨꯄꯤꯗꯨꯅꯁꯨ ꯑꯩ ꯀꯅꯥ ꯀꯅꯥꯅꯣ ꯑꯗꯨ ꯃꯨꯟꯅ ꯈꯪꯕꯤꯔꯒ ꯑꯗꯨꯝ ꯅꯣꯡ ꯐꯥꯗꯣꯛ ꯄꯨꯜꯍꯜꯕꯗꯗꯤ ꯀꯩꯁꯨ ꯀꯥꯏꯗꯦ ꯍꯥꯏꯅꯤꯡꯉꯤ ꯁꯥꯔ
ꯑꯣꯀꯦ ꯑꯗꯨ ꯇꯥꯅꯤꯡꯗꯦ ꯇꯥꯅꯤꯡꯕ ꯑꯗꯨꯒꯤꯅꯤ ꯑꯗꯨꯗꯨꯒ ꯈ꯭ꯋꯥꯏꯗꯒꯤ ꯕꯦꯁ ꯁꯣꯂꯨꯁꯟꯁꯦ ꯀꯝꯕ ꯑꯣꯏꯗꯣꯏꯅꯣ ꯍꯥꯏꯕꯤꯔꯛꯑꯣꯕ ꯅꯨꯄꯥꯁꯤꯅ ꯅꯨꯄꯤꯁꯤꯗ ꯍꯥꯏꯔꯦ ꯁꯤ ꯅꯨꯃꯤꯠꯁꯦ ꯁꯤ ꯇꯧꯅꯦꯅ ꯑꯗꯨꯁꯨ ꯃꯤ ꯃꯌꯥꯝ ꯃꯊꯟꯇ ꯅꯠꯇꯕ ꯈꯔ ꯄ꯭ꯂꯥꯟꯁꯦ ꯈꯔ ꯆꯥꯎꯕ ꯍꯥꯏꯇꯥꯔꯦ ꯄ꯭ꯂꯥꯟꯁꯦ ꯈꯔ ꯆꯥꯎꯔꯦ ꯈꯔ ꯂꯝ ꯑꯃ ꯆꯠꯂꯒ ꯑꯗꯨꯃꯥꯏꯅ ꯇꯧꯗꯣꯏꯕ ꯑꯗꯨ ꯅꯨꯃꯤꯠꯁꯦ ꯅꯥꯟꯗꯩ ꯍꯥꯏꯔ ꯂꯩꯔꯦ ꯍꯥꯏꯁꯤꯗ ꯌꯧꯔꯝꯗꯥꯏ ꯅꯨꯃꯤꯠꯁꯤꯗ ꯈꯪ ꯑꯩꯒꯤ ꯅꯨꯄꯤ ꯍꯥꯏꯇꯥꯔꯦ ꯀꯣꯟꯅ ꯁꯤꯁꯦ ꯁꯨꯃꯥꯏꯅ ꯊꯕꯛ ꯆꯤꯟꯁꯤꯜꯂꯛꯑꯦꯕ ꯗ ꯑꯩꯅ ꯇꯧꯕ ꯌꯥꯕ ꯍꯥꯏꯗꯤ ꯅꯨꯄꯤꯅ ꯁꯥꯎꯔꯣꯏꯗꯩꯕ ꯁꯥꯎꯗꯕꯤꯗ ꯀꯩꯅꯣ ꯇꯧꯕ ꯌꯥꯕ ꯀꯩꯗꯧꯒꯦ ꯍꯥꯏꯗꯤ ꯑ ꯀꯩꯅꯣ ꯇꯧꯕꯅ ꯐꯗꯣꯔꯤꯕ ꯑꯩꯗꯤ ꯍꯥꯟꯅ ꯍꯥꯟꯅ ꯂꯣꯏ ꯄ꯭ꯂꯥꯟꯖꯨꯝ ꯂꯧꯅꯔꯒ ꯑꯗꯨꯝ ꯂꯧꯅꯔꯒ ꯑꯗꯨꯝ ꯂꯩꯒꯔꯝꯅꯤ ꯑꯗꯨꯗꯨꯒ ꯊꯕꯛ ꯈꯪꯆꯤꯟ ꯆꯤꯟꯖꯤꯜꯂꯛꯑꯦꯕ ꯑꯗꯨꯗꯤ ꯀꯩꯗꯧꯕ ꯌꯥꯏ
ꯑ ꯊꯕꯛ ꯑꯅꯤꯗꯨꯒꯤ ꯃꯇꯨꯡꯏꯟꯅ ꯌꯦꯡꯅꯕ ꯇꯥꯔꯦ ꯁꯥꯔ ꯁꯥꯔꯒꯤ ꯊꯕꯛꯇꯨꯅ ꯇꯧꯗꯕ ꯁꯨꯡꯌꯥꯃꯛ ꯌꯥꯗꯕ ꯑꯣꯏꯇꯥꯔꯒꯗꯤ ꯉꯁꯥꯏꯒꯤ ꯑ ꯁꯥꯔꯒꯤ ꯅꯨꯄꯤꯒꯤ ꯊꯕꯛꯇꯨꯁꯨ ꯌꯦꯡꯕꯤꯕ ꯇꯥꯔꯦ ꯅꯪꯒꯤ ꯊꯕꯛꯇꯨꯅ ꯀꯃꯥꯏ ꯇꯧꯕꯅꯣ ꯁꯤꯟꯗꯣꯛ ꯁꯤꯟꯖꯤꯟ ꯌꯥꯕ꯭ꯔꯥ ꯌꯥꯗꯕ꯭ꯔꯥ ꯑꯗꯨꯒ ꯅꯪꯒꯤ ꯊꯕꯛꯇꯨꯅ ꯍꯌꯦꯡ ꯆꯠꯂꯁꯨ ꯌꯥꯕ꯭ꯔꯥ ꯅꯠꯇ꯭ꯔꯒꯅ ꯉꯁꯤ ꯇꯧꯗꯕꯁꯨ
ꯉ ꯉꯁꯤꯁꯦ ꯉꯁꯤꯁꯦ ꯆꯠꯇꯣꯏꯅꯦꯕ ꯂꯝ ꯑꯃꯗ
ꯅꯨꯄꯥꯁꯦ
ꯅꯨꯄꯥꯖꯦ ꯉꯁꯤꯖꯦ ꯆꯠꯇꯣꯏꯅꯦꯕ ꯑꯗꯩ ꯈꯪꯍꯧꯗꯅ ꯊꯕꯛ ꯐꯠꯂꯥꯎ ꯆꯪꯖꯤꯜꯂꯛꯑꯦꯕ
ꯑꯗꯨ ꯑꯦꯗꯖꯁ ꯇꯧꯅꯕ ꯌꯥꯕ ꯊꯕꯛ ꯑꯣꯏꯔꯒꯗꯤ ꯀꯩꯁꯨ ꯀꯥꯏꯗꯦ ꯑꯗꯨꯒ ꯆꯠꯂꯤꯕꯒꯤ ꯃꯔꯝ ꯍꯥꯏꯗꯤ ꯅꯨꯄꯥꯗꯨꯅ ꯆꯠꯂꯤꯕꯒꯤ ꯃꯔꯝ ꯀꯅꯥ ꯀꯅꯥ ꯂꯣꯏꯅ ꯅꯨꯃꯤꯠ ꯀꯌꯥꯅꯤ ꯆꯠꯀꯗꯕ ꯑꯗꯨꯗꯤ ꯏꯟ ꯗꯤꯇꯦꯜꯁ ꯇꯝꯕ ꯃꯥꯒꯤ ꯅꯨ
ꯑꯦꯟꯗꯤꯇꯦꯁ ꯍꯥꯟꯅ ꯂꯣꯏ ꯍꯥꯏꯈ꯭ꯔꯦꯕ ꯏꯟꯗꯤꯇꯦꯁ ꯍꯥꯏ ꯂꯣꯏ ꯍꯥꯏꯈ꯭ꯔꯦꯕ ꯅꯨꯃꯤꯠ ꯅꯨꯃꯤꯠ ꯅꯨꯃꯤꯠ ꯅꯨꯃꯤꯠ ꯍꯨꯝꯅꯤ ꯆꯠꯀꯗꯝꯕꯅꯦꯕꯀꯣ ꯅꯨꯃꯤꯠ ꯍꯨꯝꯅꯤ ꯆꯠꯀꯗꯕꯅꯦꯕ ꯃꯌꯥꯝ ꯄꯨꯜꯂꯒ ꯆꯠꯀꯗꯕꯅꯤ ꯄꯥꯜꯟ ꯂꯣꯏꯝ ꯂꯣꯏꯔꯦ ꯄꯩꯁꯥ ꯂꯣꯏꯝ ꯊꯤ ꯂꯣꯏꯔꯦ ꯂꯨꯝ ꯂꯣꯏꯔꯦ ꯄꯦꯛ ꯂꯣꯏꯟ ꯇꯧꯕ ꯂꯣꯏꯔꯦ ꯑꯗ ꯈꯨꯗꯛꯇ ꯊꯕꯛ ꯆꯤꯟꯖꯜꯂꯛꯑꯦꯕ ꯍꯥꯏꯗꯤ ꯌꯥꯝ ꯑꯅꯥ ꯑꯌꯦꯛ ꯅꯠꯇꯕ
ꯑꯗꯨꯗꯤ ꯀꯩꯁꯨ ꯀꯥꯏꯗꯦ ꯍꯥꯏꯅ ꯈꯜꯂꯦ ꯁꯥꯔ ꯍꯥꯏꯗꯤ ꯅꯨꯄꯤꯗꯨꯒꯤ ꯊꯕꯛꯇꯨꯅ ꯑꯃꯨꯛ ꯌꯥꯝꯅ ꯔꯤꯛꯁ ꯑꯣꯏꯕ ꯑꯗꯒꯤ ꯌꯥꯝꯅ ꯀꯩ ꯍꯥꯏꯅꯤ ꯌꯥꯝꯅ ꯂꯥꯏꯗꯕ ꯊꯕꯛ ꯑꯣꯏꯇꯥꯥꯔꯒꯗꯤ ꯃꯥꯒꯤ ꯍꯁꯕꯦꯟꯗꯣ ꯆꯪꯗꯕ ꯁꯨꯡꯌꯥꯃꯛ ꯌꯥꯗꯕ ꯑꯗꯨꯒ ꯊꯕꯛꯁꯦ ꯌꯩꯊꯣꯛ ꯊꯣꯛꯄꯁꯨ ꯌꯥꯗꯕ ꯑꯣꯏꯇꯥꯔꯒꯗꯤ ꯑꯗꯨꯗꯤ ꯐꯦꯃꯤꯂꯤ ꯄꯨꯟꯅ ꯈꯟꯅꯕ ꯑꯃ ꯆꯪꯉꯦ
ꯑ ꯀꯩꯅꯣ ꯊꯕꯛ ꯍꯥꯏꯁꯦ ꯀꯣꯏꯕ ꯆꯠꯄꯅꯦꯕ ꯀꯩꯒꯤ
ꯑꯩꯅ ꯍꯧꯖꯤꯛ ꯍꯥꯏꯖꯒꯤꯕꯗꯣ ꯁꯥꯔ ꯃꯥꯒꯤ ꯅꯨꯄꯥꯁꯦ ꯌꯥꯎꯗꯕ ꯁꯨꯡ ꯌꯥꯝꯃꯛ ꯌꯥꯗꯕ ꯑꯗꯨꯒ ꯔꯤꯛꯁ ꯌꯥꯝꯅ ꯆꯥꯎꯕ ꯊꯕꯛ ꯑꯣꯏꯇꯥꯔꯒꯗꯤ ꯅꯨꯄꯤꯗꯨꯗ ꯐꯣꯀꯁ ꯄꯤꯕꯤꯕ ꯇꯥꯔꯦ ꯅꯠꯇ꯭ꯔꯒꯅ ꯏꯃꯥꯟꯅꯕꯁꯤꯡꯗꯣ ꯍꯥꯟꯅ ꯆꯠꯍꯜꯂꯒ ꯃꯊꯪꯒꯤ ꯅꯨꯃꯤꯠꯇ ꯁꯥꯔ ꯆꯠꯄꯤꯕ ꯇꯥꯔꯦ ꯊꯕꯛꯇꯣ ꯁꯥꯔꯒꯤ ꯅꯨꯄꯤꯗꯣ ꯔꯤꯛꯁ ꯑꯗꯨꯛ ꯌꯥꯝ ꯆꯥꯎꯕ ꯊꯕꯛ ꯑꯃ ꯂꯥꯛꯑꯒ ꯁꯥꯔ ꯌꯥꯎꯗꯔ ꯌꯥꯎ
ꯔꯤꯛꯁ ꯔꯤꯛꯁ ꯂꯩꯇꯕ ꯔꯤꯛꯁ ꯂꯩꯇꯕ ꯍꯥꯏꯗꯤ ꯑꯅꯥꯕ ꯑꯗꯨꯝꯕꯒꯤ ꯔꯤꯛꯁ ꯑꯃ ꯅꯠꯇꯕ ꯊꯕꯛ
ꯔꯤꯛꯁ ꯂꯩꯇꯕ ꯑꯦꯗꯖꯁ ꯇꯧꯅꯕ ꯌꯥꯕ ꯊꯕꯛ ꯑꯣꯏꯔꯒꯗꯤ ꯁꯥꯔꯅ ꯆꯠꯄꯤꯈꯤꯕꯗ ꯑꯗꯣꯝꯒꯤ ꯋꯥꯏꯐꯅ ꯁꯥꯔꯒꯤ ꯋꯥꯏꯐ ꯇꯨ ꯃꯊꯟꯇ ꯍꯨꯟꯇꯣꯛꯑꯝꯃꯒ ꯀꯣꯏꯕ ꯆꯠꯇꯥꯔꯒꯗꯤ ꯁꯥꯔꯁꯦ ꯃꯇꯤꯛ ꯆꯥꯗꯕ ꯍꯁ ꯏꯍꯦꯟ ꯍꯦꯟꯅ ꯁꯣꯏꯗꯅꯃꯛꯀꯤ ꯁꯥꯔꯒꯤ ꯋꯥꯏꯐꯅ ꯇꯟꯊꯣꯔꯛꯀꯅꯤ
ꯑꯣ ꯑꯗꯨ ꯈꯪꯅꯤꯡꯕ
ꯀꯔꯤ ꯀꯣꯏꯁꯟ ꯍꯪꯅꯤꯡꯕ ꯌꯥꯎꯔꯤ ꯁꯥꯔ
ꯑꯗꯨꯒ ꯍꯧꯖꯤꯛꯀꯤ ꯍꯧꯖꯤꯛꯀꯤ ꯁꯤꯆꯨꯋꯦꯁꯟꯗꯣ ꯑꯗꯨꯃꯥꯏꯅ ꯅꯨꯄꯤꯗ ꯊꯣꯛꯑꯦꯅ ꯈꯜꯂꯗꯤ ꯀꯩꯗꯧꯕ ꯌꯥꯏ
ꯁꯤꯆꯨꯋꯦꯁꯟ ꯍꯥꯏꯗꯤ
ꯎ ꯆꯠꯀꯗꯕꯗꯨꯅ ꯅꯨꯄꯤꯅ ꯆꯠꯀꯗꯕ꯭ꯔꯥ ꯊꯕꯛ ꯂꯩꯕꯅꯦ ꯑꯩꯒꯤ ꯑꯃꯨꯛ ꯂꯩꯔꯦ ꯅꯨꯄꯥꯒꯤ ꯑꯃꯨꯛ ꯂꯩꯔꯛꯄ
ꯑꯥꯎ ꯁꯥꯔ ꯑꯗꯣ ꯑꯩꯉꯣꯟꯗ ꯀꯔꯤꯒꯨꯝꯕ ꯊꯣꯛꯑꯦꯅ ꯈꯜꯂꯁꯦꯕꯀꯣ ꯑꯩꯒꯤ ꯍꯁꯕꯦꯟꯁꯦ ꯑꯩꯅ ꯉꯁꯤ ꯇ꯭ꯔꯤꯞ ꯆꯠꯇꯣꯔꯦ ꯅꯠꯇ꯭ꯔꯒꯅ ꯍꯌꯦꯡ ꯆꯠꯇꯣꯔꯦ ꯑꯗꯨꯒ ꯀꯩꯒꯨꯝꯕ ꯍꯥꯏꯗꯤ ꯆꯠꯀꯗꯕ ꯅꯨꯃꯤꯠꯁꯤꯗ ꯊꯕꯛꯁꯦ ꯃꯥꯒꯤ ꯌꯥꯝ ꯊꯤꯅ ꯔꯤꯛꯁ ꯆꯥꯎꯕ ꯑꯗꯨꯒ ꯑꯥ ꯅꯠꯇ꯭ꯔꯒꯅ ꯐꯦꯃꯤꯂꯤ ꯆꯥꯎꯗ ꯇꯥꯔꯒꯗꯤ ꯑꯦꯖꯁ ꯑꯦꯖꯁ ꯇꯧꯅꯔꯒ ꯑꯩꯒꯤ ꯍꯁ ꯄꯦꯟꯗꯣ ꯑꯗꯨꯝ ꯑꯩꯅꯁꯨ ꯆꯠꯇ꯭ꯔꯤꯉꯩ ꯃꯔꯛꯇꯨꯗ ꯑꯩꯅ ꯃꯇꯦꯡ ꯄꯥꯡꯕ ꯌꯥꯕ ꯄꯥꯡꯕꯤꯔꯝꯒꯅꯤ ꯑꯗꯨꯒ ꯑꯩ ꯆꯠꯈꯤꯅꯤ ꯑꯗꯨꯒ ꯀꯔꯤꯒꯨꯝꯕ ꯊꯕꯛꯁꯤꯅ ꯔꯤꯛꯁ ꯆꯥꯎꯕ ꯑꯗꯨꯒ ꯐꯦꯃꯤꯂꯤꯒꯤ ꯑꯣꯏꯕ ꯊꯕꯛ ꯑꯣꯏꯔꯛ ꯇꯥꯔꯒꯗꯤ ꯇꯧꯗꯕ ꯌꯥꯗꯕ ꯁꯨꯡ ꯌꯥꯃꯛ ꯌꯥꯗꯕ ꯑꯣꯏꯇꯥꯔꯒꯗꯤ ꯑꯩꯒꯤ ꯇ꯭ꯔꯤꯞꯇꯣ ꯑꯩ ꯀꯦꯟꯁꯦꯜ ꯇꯧꯕ ꯉꯝꯖꯒꯅꯤ
ꯑꯗ ꯇ꯭ꯔꯤꯞ ꯇ꯭ꯔꯤꯞꯁꯦ ꯇ꯭ꯔꯤꯞꯁꯦ ꯀꯃꯥꯏꯅ ꯇꯧꯒꯦꯗ ꯁꯨꯛ ꯁꯤꯟꯁꯤꯟꯗꯦꯕ ꯅꯣꯡ ꯆꯍꯤ ꯇꯔꯥ ꯀꯨꯟꯒꯤ ꯃꯇꯨꯡꯗ ꯄꯨꯟꯁꯦ ꯍꯥꯏꯅꯔꯒ ꯄꯨꯟꯕ ꯑꯣꯏꯗꯨꯏꯅꯦꯕ ꯑꯗꯨ ꯃꯇꯨꯡꯗ ꯄꯨꯟꯅꯤ ꯄꯨꯟꯂꯣꯏ ꯈꯪꯕ ꯇ꯭ꯔꯤꯞ ꯅꯠꯇꯦꯕ ꯍꯥꯏꯗꯤ ꯑꯗꯨꯅ ꯂꯥꯁ
ꯀꯩ ꯑꯝꯖꯤ ꯌꯥꯎꯔꯤꯌꯦ
ꯂꯥꯁ ꯆꯥꯟꯁ ꯇꯥꯏ ꯇꯥꯏ ꯑꯗꯨꯗꯤ ꯀꯩꯇꯧꯕꯤꯅꯤ
ꯑꯩꯗꯤ ꯌꯨꯝ ꯄꯥꯜꯂꯕ ꯍꯥꯏꯗꯤ ꯅꯨꯄꯤ ꯑꯃ ꯅꯨꯄꯥ ꯑꯣꯏꯔꯛꯑꯕꯅꯤꯅ ꯃꯇꯝꯗꯨꯗꯗꯤ ꯑꯩꯒꯤ ꯐꯦꯃꯤꯂꯤꯅ ꯑꯩꯒꯤ ꯐꯥꯔꯁ ꯄ꯭ꯔꯥꯏꯌꯣꯔꯤꯇꯤ ꯑꯣꯏꯖꯒꯅꯤ ꯃꯔꯝ
ꯑꯩꯒꯤ ꯐꯦꯃꯤꯂꯤ ꯌꯥꯎ ꯑꯗꯨꯅ ꯑꯩ ꯏꯊꯟꯇ ꯍꯤꯡꯕ ꯀꯩꯁꯨ ꯌꯥꯔꯛꯑꯣꯏ ꯌꯨꯝ ꯄꯥꯟꯕ ꯃꯤ ꯑꯣꯏꯒꯦꯔꯥ ꯄꯥꯟꯗꯕ ꯃꯤ ꯑꯣꯏꯒꯦꯔꯥ ꯐꯦꯃꯤꯂꯤꯅ ꯐꯥꯔꯁ ꯄ꯭ꯔꯥꯏꯌꯣꯔꯤꯇꯤꯅꯤ ꯑꯗꯨꯅ ꯇꯁꯦꯡꯅ ꯑꯩꯒꯤ ꯇ꯭ꯔꯤꯞꯇꯨꯗꯤ ꯍꯣꯏ ꯏꯃꯥꯟꯅꯕ ꯏꯃꯥꯟꯅꯕꯤ ꯑꯩꯈꯣꯏꯁꯨ ꯄꯨꯅꯤꯡꯉꯤꯅꯤ ꯂꯥꯡꯅꯤꯡꯉꯤꯅꯤ ꯀꯣꯏꯅꯤꯡꯉꯤꯅꯤ ꯐꯪꯗꯕ ꯕꯒꯤ ꯋꯥꯅꯤ ꯑꯗꯨꯕꯨ ꯇꯉꯥꯏ ꯐꯗꯅ ꯆꯠꯇꯕ ꯌꯥꯗꯕ ꯑꯣꯏꯔꯒꯗꯤ ꯑꯗꯨꯝ ꯂꯩꯍꯧꯒꯅꯤ ꯑꯗꯨꯒ ꯐꯦꯃꯤꯂꯤ ꯀꯟꯗꯤꯁꯟ ꯀꯩꯁꯨ ꯊꯣꯏꯗꯣꯛꯄ ꯂꯩꯇꯕ ꯑꯗꯨꯒ ꯀꯩ ꯍꯥꯏꯅꯤ ꯑꯩꯒꯤ ꯍꯁꯕꯦꯟꯗ ꯁꯣꯛ ꯑꯣꯏꯗꯕ ꯑꯩꯒꯤ ꯐꯦꯃꯤꯂꯤꯗ ꯁꯣꯛꯑꯣꯏ ꯇꯕ ꯑꯦꯗꯖꯁ ꯇꯧꯅꯔꯒ ꯌꯥꯕ ꯄꯣꯠ ꯑꯣꯏꯇꯥꯥꯔꯒꯗꯤ ꯑꯩ ꯑꯗꯨꯝ ꯆꯠꯈꯤꯅꯤ
ꯑꯣ
ꯁꯥꯔꯒꯤ ꯄꯨꯟꯁꯤꯗꯨꯒ ꯊꯤꯡꯉꯛ ꯈꯤꯕꯒꯨꯝꯕ ꯌꯥꯎꯕꯤꯔꯕꯣ ꯆꯠ
ꯌꯥꯎꯗꯦꯗ ꯑꯗꯨꯗꯤ
ꯌꯥꯝ ꯃꯥꯟꯕ ꯁꯥꯔꯒꯤ ꯋꯥꯍꯪꯁꯦ
ꯎꯝ ꯌꯥꯎꯗꯦꯗ ꯑꯗꯨꯏꯗꯤ
ꯑꯣ ꯁꯥꯔ ꯑꯗꯨꯗꯤ ꯀꯣꯜꯁꯦ ꯑꯃꯨꯛ ꯊꯝꯖꯕ ꯇꯥꯔꯦ
ꯍꯥꯎ
ꯀꯔꯤ